ꯑꯁ ꯀꯣ ꯄꯤꯛ ꯇꯧꯔꯣꯏꯗ꯭ꯔꯥꯅ ꯌꯥꯝꯅ ꯄꯥꯈꯠꯂꯝꯕꯅꯤ
ꯍꯜꯂꯣ
ꯍꯜꯂꯣ ꯇꯥꯕ꯭ꯔꯣ ꯑꯩꯗꯤ ꯇꯥꯏꯌꯦ ꯇꯥꯕ꯭ꯔꯣ
ꯑ ꯍꯜꯂꯣ
ꯍꯜꯂꯣ ꯇꯥꯕ꯭ꯔꯣ
ꯇꯥꯗꯌꯦꯅ ꯍꯟꯖꯥ
ꯀꯩꯅꯣ ꯑꯩꯗꯤ ꯅꯈꯣꯟ ꯇꯥꯛꯏꯅ ꯇꯥꯗꯕ꯭ꯔꯣ ꯀꯩ ꯇꯧꯔꯒꯦ ꯅꯦꯠꯋꯥꯛ ꯅꯨꯡꯉꯥꯏꯇꯕ꯭ꯔꯣ ꯅꯅꯥꯛꯇ
ꯍꯜꯂꯣ
ꯍꯜꯂꯣ
ꯆꯥꯗ꯭ꯔꯨ
ꯑꯩꯗꯤ ꯇꯥꯏꯑꯦ ꯇꯥꯟꯅꯕ꯭ꯔꯣ
ꯀꯅꯦꯋꯥꯛꯅꯣꯁꯤꯕꯨ
ꯅꯪꯒꯤ ꯅꯕꯥꯛꯅ ꯑꯣꯏꯔꯝꯃꯅꯦ